ꯇꯣ ꯌꯦꯡ
ꯃꯥ ꯇꯣꯔꯤꯒ ꯌꯦꯗꯗ
ꯍꯥ ꯅꯨꯡꯉꯥꯏꯕꯅꯤ ꯑꯉꯥꯡ ꯑꯩꯁꯨ ꯑꯍꯥꯟꯕꯗ ꯑꯉꯥꯡ ꯆꯠ ꯇꯥꯏꯦꯒ ꯈꯜꯂꯝꯕꯗ ꯅꯨꯡꯉꯥꯏꯌꯦ ꯑꯗꯨꯝ
ꯍ
ꯀꯩꯅꯣꯗꯤ ꯅꯪ ꯅꯪ ꯑꯦꯅꯤꯃꯦꯦꯟ ꯑꯇ ꯌꯦꯡꯕ꯭ꯔꯣ
ꯑꯗꯨꯃꯤ ꯌꯦꯡꯉꯦ ꯃꯤ
ꯅꯪ ꯌꯦꯡꯒꯟꯗꯣꯏꯁꯦ ꯑꯩ ꯍꯥꯏꯈ꯭ꯔꯕꯀꯣ ꯅꯪ ꯌꯦꯡꯒꯟꯗꯕ ꯌꯣꯟꯅꯤꯡꯉꯒ ꯑꯗꯨ ꯌꯦꯡꯉꯨꯒꯅꯤ ꯌꯣꯟꯅꯦꯝꯅꯗꯤ ꯌꯦꯡ ꯉꯝꯒꯅꯦꯕ
ꯍꯣꯏ ꯍꯣ ꯍꯣꯏ ꯑꯗꯨꯗꯣ ꯑꯦꯔꯩꯇꯤꯅ ꯂꯩꯕꯗꯣ ꯐꯪꯕ꯭ꯔꯥ
ꯍꯥꯏꯔꯤꯦ
ꯏꯔꯣꯏꯇꯦ ꯍꯥꯏꯕ꯭ꯔꯥ ꯑꯃ ꯀꯩꯅꯣꯒꯤꯗꯣ
ꯍꯪꯗꯦ ꯅꯣꯏ ꯌꯦꯡꯉꯝꯗꯣꯏꯁꯦ ꯍꯥꯏꯔꯅꯤ ꯌꯦꯦꯗꯔꯤꯋꯥ ꯄ ꯌꯦꯡ
ꯎꯝ ꯎꯝ ꯎꯝ ꯎꯝ ꯎꯝ ꯑꯋꯥꯗ ꯌꯦ ꯌꯦꯡ ꯌꯦꯡꯗ꯭ꯔꯦ ꯈꯅꯤ ꯈꯅꯤ ꯑꯁ ꯍꯣꯜ ꯗ ꯃꯨꯚꯤꯡ ꯀꯦꯁꯇꯜ ꯀꯥꯏꯅ ꯂꯩꯕꯤ ꯈꯪꯗ꯭ꯔꯣ
ꯈꯪꯗꯦꯗ ꯑꯩ ꯑꯗꯨꯝ ꯌꯦꯡꯗꯦ
ꯑꯩ ꯑꯗꯨ ꯅꯨꯡꯉꯥꯏꯔꯕꯅꯤ ꯑꯗꯨ ꯑꯗꯒꯤ ꯑꯅꯥ ꯑꯦꯔꯥꯏꯇꯦ ꯍꯥꯏꯗꯨꯅ ꯀꯩꯅꯣꯒꯤꯅꯦꯕ ꯃꯤ ꯃꯤ ꯃꯆꯥ ꯑꯣꯏꯕꯅꯦꯕ ꯍꯧꯖꯤꯛꯀꯤ ꯅꯨꯄꯤꯁꯦ ꯃꯤ ꯃꯆꯥ ꯑꯣꯏꯗꯣꯏꯅꯦꯕ ꯅꯨꯄꯥꯁꯤꯅ ꯑꯆꯧꯕ ꯑꯣꯏꯕꯅꯦꯕ ꯑꯗꯨ ꯈꯪꯗꯦ ꯅꯨꯡꯉꯥꯏꯕ ꯌꯥꯝꯅ ꯑꯗꯨꯁꯨ ꯍꯣ ꯀꯦꯁꯇꯂ ꯍꯥꯏꯁꯤꯅꯅꯦ ꯁꯤꯞ ꯑꯣꯏ ꯀꯩ ꯑꯣꯏ ꯇꯧꯕ ꯑꯃ ꯂꯩꯕꯅꯦ ꯃꯥꯔꯀꯦꯠꯁ ꯇꯧꯁꯦ ꯑꯗꯨꯝ ꯈꯣꯡ ꯃꯈꯨꯝ ꯄꯥꯟꯕꯅꯦ ꯃꯣꯏ ꯖꯣꯒꯥꯔꯤꯒꯤ ꯄꯣꯊꯣꯡ ꯈꯪꯗꯦꯅ ꯑꯗꯨꯝ ꯆꯠꯄꯤ ꯈꯣꯠꯄꯤ ꯑꯗꯨꯝ ꯅꯨꯡꯉꯥꯏꯕꯅꯦ ꯌꯥꯝꯅ ꯄꯨꯒꯤꯒꯨꯝꯕꯗꯤ ꯌꯦꯡꯗ꯭ꯔꯣ
ꯐꯔꯤꯌꯦ
ꯑꯣꯒꯤꯒꯨꯝꯕ
ꯑ ꯀꯥꯟꯗ ꯌꯦꯡꯉꯝꯃꯦ ꯑꯣꯒꯤ ꯌꯦꯡꯉꯝꯃꯦ ꯂꯤꯇꯔ ꯄꯁꯅ ꯌꯦꯡꯉꯝꯃꯦ ꯁꯇꯥꯖꯝ ꯌꯦꯡꯉꯝꯃꯦ ꯗꯔꯤ ꯃꯟꯒꯥꯗꯤ ꯌꯦꯡꯇꯤꯀꯣ ꯑ ꯅꯨꯡꯉꯥꯏꯒ ꯗꯔꯃꯣꯟꯗꯤ ꯌꯦꯡꯉꯛꯇꯦ ꯑꯩ ꯑꯩ ꯍꯤꯟꯗꯤ ꯍꯩꯇꯦꯕ ꯉꯪꯕ꯭ꯔꯥ ꯍꯧꯖꯤꯛꯄꯨꯗꯤ ꯍꯥꯏꯔꯦ ꯑꯗꯣ ꯍꯥꯟꯅꯗꯤ ꯑꯩꯗꯣ ꯌꯦꯡꯅꯤꯡꯗꯦ ꯑꯃ ꯀꯩ ꯁꯨꯝ ꯑꯩꯅ ꯇꯧꯔꯤꯁꯦ ꯏꯪꯂꯤꯁꯀꯨꯝꯕ ꯑꯥꯡꯕꯗꯤ ꯄꯥꯏ ꯌꯦꯡꯉꯦ ꯉꯥꯡꯕ ꯀꯥꯟꯗ ꯍꯧꯅ ꯏꯪꯂꯤꯁꯀꯤ ꯋꯦꯕꯁꯥꯏꯠꯁꯤ ꯐꯖꯅ ꯌꯦꯡꯉꯦ ꯑꯗꯨꯝ ꯑ
ꯎꯝ
ꯆꯍꯤ ꯁꯨꯏ ꯈꯪꯗꯦ ꯁꯨꯗꯦ ꯈꯪꯗꯦ ꯑꯗꯨꯝ ꯌꯦꯡꯉ
ꯎꯝ ꯔꯣꯜ ꯅꯝꯕꯔ ꯇ꯭ꯋꯦꯟꯇꯤ ꯋꯥꯟꯅꯨꯡꯉꯥꯏꯕ
ꯃ ꯍꯥꯏ ꯑꯗꯨꯣ ꯊꯖꯕꯥ
ꯍꯣꯔꯤꯠ ꯍꯦꯟꯔꯤ ꯍꯥꯏꯕ ꯀꯥꯔ ꯃꯃꯤꯡꯗꯨ ꯁꯦꯡꯕꯗꯨ ꯑꯉꯥꯎꯁꯅꯅꯕꯗꯣ
ꯀꯥꯅ
ꯑꯣ ꯍꯣꯔꯤꯠ ꯍꯦꯟꯔꯤ ꯍꯥꯏꯕ꯭ꯔꯥ ꯍꯦꯟꯒ꯭ꯔꯤ ꯍꯥꯏꯕ꯭ꯔꯥ ꯑꯃ ꯂꯩꯕꯗꯣ ꯈꯪꯗꯕ꯭ꯔꯥ
ꯣꯀꯦ
ꯍꯥꯏꯗꯤ ꯀꯩ ꯀꯩ ꯌꯥꯎꯋꯦ ꯍꯥꯏꯔꯣꯅꯤ ꯀꯦꯔꯦꯛꯇꯔꯗ
ꯎꯗꯒ ꯃꯌꯨꯝ ꯁꯥꯕꯗꯣ
ꯑꯣ ꯕꯤꯔ ꯑꯃꯒ
ꯍꯥ
ꯅꯠꯇꯧꯕꯣ
ꯀꯔꯣꯅꯦ ꯆꯨꯝꯅꯦ
ꯕꯤꯌꯔ ꯑꯃꯒ ꯀꯩꯅꯣ ꯁꯥ ꯃꯆꯥ ꯃꯆꯥ ꯇꯧꯕꯗꯨ ꯅꯠꯇꯕꯣ
ꯈꯪꯗꯦ ꯀ ꯑꯗꯨꯗꯤ ꯑꯩꯖꯨ ꯀꯥꯎꯈ꯭ꯔꯦꯗ
ꯑ ꯏꯕꯥꯅꯤ ꯃꯔꯤꯁꯦ ꯌꯦ ꯉꯝꯃꯦ ꯃꯇꯛ ꯑꯃ ꯏꯕꯥꯅꯤ ꯋꯥꯔꯤꯗꯦ ꯃꯥꯩꯇꯤ ꯇꯥ ꯍꯧ
ꯋꯥꯔꯤꯕꯨ ꯁꯤꯅꯤ ꯀꯩꯅꯣ ꯀꯩ ꯋꯥꯔꯤ ꯍꯥꯏꯗꯣꯔꯤ
ꯀꯩꯅꯣ ꯌꯦꯡꯗꯕ ꯅꯪꯗꯤ ꯏꯁꯇ꯭ꯔꯦꯟꯖꯔꯁꯤꯡꯁ ꯌꯦꯡꯕ
ꯌꯦꯗꯦ
ꯅꯨꯡꯉꯥꯏꯕꯅꯤ ꯌꯦꯡ
ꯏꯪꯂꯤꯁ ꯃꯤꯁ ꯂꯩꯩꯗꯅ
ꯑꯗꯨꯅꯤ ꯍꯥꯏꯁꯦ ꯏꯪꯂꯤꯁꯀꯤꯅꯤ
ꯑꯩ ꯃꯇꯦꯛ ꯑꯃ ꯌꯦꯡꯕꯨꯗꯤ ꯍꯧꯔꯝꯃꯦ ꯑꯗꯨ ꯌꯦꯡꯗ꯭ꯔꯦ
ꯑꯍꯥꯟꯕ ꯑꯦꯄꯤꯁꯣꯗ ꯕꯔꯤꯡ ꯇꯨꯕꯅꯦ ꯑꯗꯨꯗꯩ ꯃꯇꯨꯡ ꯏꯄꯤꯁꯣꯠ ꯇꯨ ꯊ꯭ꯔꯤ ꯌꯧꯕꯗꯩꯗꯤ ꯑꯗꯨꯝ ꯍꯥꯏꯗꯤ ꯌꯦꯡꯕ ꯂꯦꯞꯅꯤꯡꯗꯕꯅꯦꯕ ꯑꯗꯨꯝ ꯍꯥꯏꯗꯤ ꯃꯤꯗꯣ ꯆꯥꯎꯕ ꯅꯝꯕꯅꯦꯕ ꯃꯣꯏ ꯏꯄꯤꯁꯣꯠꯇꯣ ꯄꯤ ꯀꯥꯟꯗꯒꯦ
ꯑꯣ ꯍꯣꯏ ꯍꯣꯏ ꯍꯣꯏ ꯄꯤ ꯀꯥꯟ ꯍꯣꯏ ꯍꯣꯏ ꯃꯤ ꯁꯤꯟꯗꯕꯤꯗꯣ ꯅꯠꯇ꯭ꯔꯣ
ꯍꯣꯏ ꯍꯣꯏ ꯍꯧꯖꯤꯛꯇꯤ ꯃꯤꯒꯗ ꯂꯣꯏ ꯆꯥꯎꯅꯈ꯭ꯔꯦ ꯍꯥꯏꯗꯤ ꯍꯦꯅꯣꯗꯤ ꯌꯦꯡꯕ꯭ꯔꯥ ꯅꯪ ꯑꯣꯏꯅꯁꯦ
ꯌꯦꯡꯉꯝꯃꯦ ꯑꯗꯨꯁꯨ ꯐꯨꯜ ꯌꯦꯡꯈꯤꯗꯕꯤ ꯂꯣꯏꯁꯤꯟꯈ꯭ꯔꯦ ꯇꯧ
ꯂꯣꯏꯔꯦ ꯃ ꯃꯅꯦꯖꯔꯗ ꯌꯥꯎꯕ ꯁꯥꯏ ꯀꯦꯀꯗ ꯈꯪꯅ
ꯑꯥ
ꯅꯨꯄꯤ ꯑꯃ ꯔꯦꯟꯕꯣ ꯀꯂꯔ ꯍꯣꯏ ꯔꯦꯟꯕꯣ ꯀꯂꯔ ꯃ ꯁꯪꯕꯤꯕ
ꯌꯡ ꯅꯨꯡꯉꯥꯏꯕꯅꯤ ꯑꯗꯨꯨꯖꯣ
ꯂꯩ ꯑꯗꯨꯅꯤ ꯂꯩꯔꯤꯁꯦ ꯁ꯭ꯋꯥꯏ ꯀꯔꯤꯗ ꯑꯗꯨꯅꯤ ꯂꯩꯔꯤꯁꯦ ꯑꯗꯒꯤ ꯆꯦꯟꯖꯔ ꯊꯤꯡꯁꯇꯁꯨ ꯅꯨꯄꯤ ꯑꯃ ꯌꯥꯎꯋꯕ ꯁꯥꯏꯠ ꯀꯦꯔꯦꯛꯇꯔ ꯃꯥꯗꯣ ꯁꯤꯖꯟ ꯊ꯭ꯔꯤꯗ ꯇꯨꯗ ꯊꯣꯛꯂꯛꯄꯅꯦ ꯑꯗꯨꯗꯨ ꯅ ꯍꯟꯗꯛ ꯑꯦ ꯏꯁꯄꯥꯏꯗꯔꯃꯦꯟ ꯕꯔꯥꯅꯤꯗꯨꯗꯤ ꯊꯧꯗꯣꯏꯔꯛ
ꯈꯪꯗꯤꯌꯥ
ꯎꯝ ꯑꯩ ꯌꯦꯡꯗꯤꯑ ꯑꯗꯨꯗꯤ
ꯂꯣꯏ ꯏꯁꯄꯥꯏꯗꯔꯃꯦꯟ ꯍꯟꯗꯛ ꯍꯟꯅ ꯂꯧꯊꯣꯛꯄꯅꯦ ꯕ꯭ꯔꯥꯅꯤꯗꯅ ꯑꯗꯨꯗ ꯏꯁꯄꯥꯏꯗꯔꯋꯃꯦꯟ ꯁꯥꯗꯨꯅꯦꯕ ꯁꯦꯗꯤꯁꯤꯡ ꯍꯥꯏꯅ
ꯎꯝ
ꯃꯤꯗꯨ ꯃꯤꯗꯤ ꯐ ꯈꯪꯉꯦ ꯑꯩꯁꯨ ꯑꯗꯨꯁꯨ ꯂꯩꯌꯦ
ꯎꯝ ꯑꯗꯨꯗꯤ ꯌꯥꯝꯗꯕꯨ ꯌꯦꯒꯤꯅꯦ
ꯊꯥꯏꯅ ꯊꯥꯏꯒꯤ ꯗ꯭ꯔꯃꯥ ꯑꯃ ꯌꯦꯡ ꯀꯩꯅꯣ ꯃꯃꯤꯡ ꯀꯥꯎꯈꯔ꯭ꯦ ꯑꯦꯁꯇ꯭ꯔꯣꯐꯤꯂꯤꯌꯥ ꯑꯦꯁꯇ꯭ꯔꯣꯐꯤꯂꯤꯌꯥꯗꯣ
ꯍꯪꯗꯦ
ꯅꯨꯄꯤ ꯑꯃꯈꯟꯗ ꯑꯗꯨꯅ ꯀꯨꯝꯕꯅꯦ ꯑꯃ ꯕꯨꯠꯀꯤ ꯐꯤꯂꯝ ꯑꯃ ꯂꯩꯗ ꯃꯆꯥ ꯌꯥꯝ ꯃꯆꯥꯄꯕꯤ
ꯀꯅꯣꯂꯣ ꯃꯅꯥ ꯃꯤꯔ
ꯀꯥꯎꯔꯦꯅꯦ ꯃꯃꯤꯡ ꯅꯨꯄꯤ ꯃꯃꯤꯡ ꯍꯣꯏ ꯍꯣꯏ ꯍꯣꯏ
ꯅꯪꯅ ꯍꯥꯏꯗ꯭ꯔꯣ ꯑꯩ ꯐꯪꯕ ꯑꯃ ꯇꯧꯋꯦꯕ ꯊꯥꯏꯂꯦꯟꯒꯤ ꯀꯩꯅꯣꯗꯣ ꯅꯠꯇ꯭ꯔꯣ ꯑꯁꯦꯡꯕꯅꯤꯒꯥꯏ ꯍꯥꯏꯕꯗꯨ꯭ꯔꯣ
ꯍꯪꯗꯦꯍ ꯅꯨꯄꯤ ꯃꯆꯥꯆꯥꯥꯕ ꯌꯥꯝꯅ ꯀꯨꯝꯕꯅꯦ ꯑꯗꯨꯗꯨ ꯑꯗꯨꯅ ꯀꯨꯝꯕ ꯐꯤꯂꯝ ꯑꯃ ꯌꯥꯝ ꯅꯨꯡꯉꯥꯏꯗꯣ
ꯎꯝ
ꯅꯨꯄꯤ ꯃꯁꯥ ꯄꯥꯇꯔꯤꯛ ꯄꯥꯔ ꯋꯥꯡꯉ ꯄꫭꯁꯇꯤ ꯇꯥꯕꯅꯤ
ꯎꯝ ꯑꯗꯨꯒ ꯃꯣꯏꯒꯤ ꯀꯔꯤ ꯋꯥꯟ ꯄꯤꯁ ꯀꯅꯤꯗꯤ ꯌꯦꯡꯕ꯭ꯔꯣ
ꯀꯅ ꯌꯦꯡꯕ ꯉꯝꯃꯦ ꯑꯗꯨ ꯆꯥꯡ ꯌꯥꯝꯕꯗꯨ ꯌꯦꯡꯕ ꯂꯣꯏꯕ ꯉ
ꯑꯧ ꯑꯗꯨꯅꯦ ꯑꯩꯅ ꯈꯜꯂꯤꯁꯦ ꯃꯥꯏ ꯀꯩꯅꯣ ꯃꯥꯏ ꯅꯣꯏ ꯀꯧꯅ ꯍꯥꯏꯗꯤ ꯃꯥꯒꯤꯗꯣ ꯑꯗꯨ ꯀꯃꯥꯏꯅ ꯇꯧꯅꯣꯗꯤ ꯑꯩ ꯌꯥꯝ ꯉꯥꯎꯋꯦ ꯑꯗꯨ ꯑꯩꯁꯨ ꯑꯗꯨꯝ ꯌꯦꯡꯉꯝꯃꯣꯏꯅꯅꯦ ꯑꯩꯅ ꯇꯣꯏꯔꯤꯁꯦ ꯍꯥꯏꯗꯤ ꯌꯦꯡꯅꯤꯡꯉꯦꯕ ꯅꯨꯡꯉꯥꯏ ꯅꯨꯡꯉꯥꯏ ꯍꯥꯏꯕ ꯍꯥꯏꯅꯕꯕꯨꯗꯤ ꯑꯗꯨꯁꯨ ꯃꯥꯏ ꯄꯁꯨ ꯃꯌꯥꯝꯗꯣ ꯑꯩ ꯌꯦꯡꯕ ꯂꯣꯏꯕꯁꯨꯣꯛꯍꯝꯃꯣꯏꯗ
ꯑ ꯑꯗꯨ ꯃꯦ
ꯊ ꯃꯥꯏꯗ ꯀꯃꯥꯏꯗ ꯑꯗꯨ ꯐꯔꯦ
ꯃꯤꯗꯤ ꯅꯥꯔꯨꯇꯣꯁꯨ ꯌꯥꯝꯃꯦ ꯑꯗꯨꯑꯣꯏꯁꯨ ꯌꯦꯡꯈꯤꯗꯃꯩꯁꯨ
ꯎ ꯄꯥꯎꯃꯒꯗꯤ ꯍ ꯌꯦꯡꯕ ꯑꯗꯨ ꯅ ꯅꯪ ꯇꯣꯏꯗꯨꯅ
ꯎꯝ ꯗꯤꯁꯅꯤ ꯐꯤꯂꯝ ꯌꯥꯝ ꯅꯨꯡꯉꯥꯏꯔꯤꯕꯅꯤ ꯑꯉꯥꯡ ꯃꯆꯥꯥꯏ ꯑꯉꯥꯡ ꯃꯆꯥꯥꯏꯒꯤ ꯇꯥꯛꯞ ꯇꯧꯔꯁꯨ ꯀꯥꯟꯅꯕ ꯌꯥꯝ ꯌꯥꯎꯕꯅꯤ
ꯍꯣꯏ ꯕꯔꯕꯤꯗꯤ ꯌ‌ꯦꯡꯉꯝ ꯃꯔ‌ꯣꯏꯗꯨꯗꯤ ꯅꯪꯅꯦ
ꯊꯥꯅꯔꯥꯡ ꯀꯥꯟꯗ ꯑꯩꯈꯣꯏ ꯖꯩꯅ ꯀꯥꯞꯄ ꯌꯦꯡꯍꯧꯋꯤ ꯑꯗꯨꯝ
ꯑꯩ ꯆ ꯆꯤꯟꯗꯔ‌ꯦꯜꯂꯥ ꯌ‌ꯦꯡꯉꯕ‌ꯣ
ꯆꯤꯟꯗꯔ‌ꯦꯜꯂꯥꯗꯤ ꯈꯪꯗꯦꯍꯦ ꯑꯩ ꯑꯉꯥꯡ ꯀꯅꯤꯡꯉꯕ ꯃꯨꯚꯤ ꯍꯥꯏꯇꯥꯔꯦ ꯄꯟꯖ ꯂꯉꯧꯦ ꯑꯗꯒꯤ ꯑꯁ ꯈ꯭ꯋꯥꯏꯅꯦꯕ ꯍꯥꯏꯗꯤ ꯐ꯭ꯔꯣꯖꯦꯂꯤ ꯑꯗꯨꯅꯨꯡꯣꯏꯗ
ꯍꯣꯏ ꯐꯣꯔꯖꯤꯟꯁꯨ ꯅꯨꯡꯉꯥꯏꯔꯅꯦ ꯑꯗꯒꯤꯗꯤ ꯀꯩꯅꯣꯗꯤ ꯏꯁ꯭ꯅꯣ ꯋꯥꯏꯠꯇꯤ
ꯅꯨꯡꯉꯥꯏꯖ꯭ꯔ ꯑꯗꯨꯝ ꯅꯨꯡꯉꯥꯏ ꯑꯗꯣ ꯐꯖꯦꯟꯒꯤ ꯁꯦꯜ ꯌꯥꯎꯗꯗꯤ ꯅꯨꯡꯉꯥꯏꯅꯦꯦꯟ ꯍꯥꯏꯔꯛꯒ ꯇꯧꯕ
ꯍꯣꯏ ꯍꯣꯏ ꯍꯣꯏꯅꯦ ꯍꯥꯏꯕꯅꯦ ꯃꯤꯒꯤꯗꯗꯤ ꯌꯦꯡꯉꯕ
ꯃꯤ ꯃꯤꯒꯤ ꯄ꯭ꯔꯣꯖꯦꯛ ꯍꯥꯏꯁꯦ
ꯑꯁ ꯈꯪꯗꯦ ꯑꯩꯈꯣꯏꯗꯤ ꯁꯨꯥꯏꯅ ꯌꯨꯇꯨꯕꯇꯒ ꯃꯤꯒꯤ ꯥꯟ ꯌꯥꯝ ꯊꯤꯔꯛꯑꯦ
ꯎ ꯆꯦ
ꯑꯦꯔꯤꯌꯦꯜꯅ ꯑꯃ ꯃꯣꯔꯃꯦꯠ ꯀꯦꯦꯝꯕꯗꯨ ꯈꯪꯕ
ꯏ ꯃ ꯌꯦꯦꯛꯇꯦ
ꯍꯗ
ꯑꯅꯧꯕ ꯔꯤꯁꯦꯟꯂꯤ ꯑꯩꯅ ꯌꯦꯡꯉꯕꯗ ꯑꯥ ꯑꯗꯨꯗꯤ ꯑꯥ
ꯑꯗꯨ ꯅꯨꯡꯉꯥꯏꯀꯣ
ꯅꯨꯡꯉꯥꯏ ꯑꯗꯨ ꯀꯩꯅꯣꯗ‌ꯣ ꯑꯅꯧꯕ ꯊꯣꯛꯈꯤꯕꯗ ꯑꯩꯅ ꯌꯦꯡꯉꯗ ꯄꯤꯅꯤꯀꯤ꯭ꯌꯣꯗꯣ ꯈꯪꯕ꯭ꯔ ꯑꯃ ꯄꯨꯜ ꯐꯥꯎꯒꯂꯨ
ꯑꯦ ꯋꯥꯉꯥꯡ ꯃꯆꯤꯟ ꯊꯤꯕꯕꯨꯗꯤ ꯅꯥꯇꯪ ꯁꯥꯡꯗꯣꯛꯄꯗꯣ ꯅꯠꯇ꯭ꯔꯣ
ꯍꯣꯏ ꯍꯣꯏ ꯑꯗꯨꯒ ꯀꯩꯅꯣꯁꯨ ꯌꯦꯡꯉꯣ ꯏꯟꯀꯥꯝ ꯇꯧꯅ
ꯑꯦ ꯑꯦ ꯀꯥꯗꯣ ꯅꯨꯡꯉꯥꯏꯕꯅꯦꯍꯦ ꯑꯩ ꯈꯪꯉꯦ ꯑꯗꯨꯗꯤ ꯃꯣꯏ ꯃꯣꯏ ꯄꯋꯥꯔ ꯑꯃꯃꯝ ꯂꯩꯅꯕꯗꯣ ꯅꯠꯇ꯭ꯔꯣ
ꯃꯣꯂꯥꯁꯨ ꯌꯥꯝ ꯅꯨꯡꯉꯥꯏꯔ ꯃꯥꯅꯦꯩ ꯌꯨꯝꯗ ꯀꯩꯅꯣ ꯇꯧꯗꯣꯏ
ꯍꯣꯏ ꯍꯣꯏ ꯍꯣꯏ ꯃꯉꯣꯟꯅꯁꯨ ꯅꯨꯡꯉꯥꯏꯕꯅꯦ
ꯑꯗꯥꯥꯟꯗꯣꯕꯤꯁꯨ ꯌꯥꯝ ꯐꯖꯅ ꯂꯩꯕꯣ ꯑꯣꯛꯇꯣ ꯀꯔ ꯇꯧꯔꯕ
ꯑꯣ ꯍꯥꯏꯗꯤ ꯀꯩꯅꯣꯗꯤ ꯑꯃ ꯑꯃ ꯂꯩꯕꯅꯦ ꯀꯥꯎꯈ꯭ꯔꯦ ꯑꯃ ꯁꯔꯨ ꯀꯃꯥꯏ ꯍꯥꯏꯗꯣꯏꯅꯣ ꯑꯁꯤꯕ ꯀꯩꯅꯣ ꯁꯔꯨ ꯁꯥꯥꯡꯒꯗꯕ ꯌꯥꯎꯕꯅꯦ ꯍꯣ ꯍꯣꯏ ꯍꯣꯏ ꯍꯣꯏ ꯑꯩꯗꯣ ꯀꯃꯤꯅꯣ ꯍꯥꯏꯕꯗꯣ ꯀꯥꯎꯋ ꯀꯩꯅꯣ ꯍꯥꯏꯇꯥꯅꯤ ꯃꯃꯤꯡꯗꯣ ꯍꯣ ꯍꯣꯏ ꯍꯣꯏ ꯍꯣꯏ ꯍꯣꯏ ꯀꯩꯃꯤꯡꯒ ꯑꯗꯨ ꯀꯥꯎꯈ꯭ꯔꯦꯅ ꯈꯪꯕ꯭ꯔꯥ
ꯈꯣꯈꯣ
ꯀ ꯑꯣꯣ ꯍꯣꯏ ꯀꯣ ꯀꯣ ꯍꯣꯏ ꯀꯣ ꯀꯣꯗꯣ ꯑꯗꯨꯗꯣ ꯅꯨꯡꯉꯥꯏꯀꯣ ꯑꯗꯨꯗ
ꯅꯨꯡꯉꯥꯏ ꯑꯩ ꯀꯥꯏꯗꯅ ꯏꯁꯩꯗꯗꯤ ꯐꯖꯅꯦ
ꯃꯦ ꯍꯣꯏ ꯍꯣꯏ ꯃꯥꯒꯤ ꯍꯥꯟꯅꯒꯤ ꯂꯩꯇꯕ ꯂꯩꯒꯗꯕ ꯃꯌꯥꯝꯗꯣ ꯂꯣꯏꯅ ꯎꯅꯕꯗ ꯑꯃꯨꯛ
ꯎꯝ
ꯑꯝ ꯌꯦꯡꯉꯨ ꯌꯦꯡꯅꯤꯡꯉꯦ ꯑꯃꯨꯛꯀꯜ
ꯔꯥꯁ ꯥꯟꯗꯤ ꯈꯪꯗꯦ ꯆꯥꯎꯔꯝꯅ ꯀꯩꯅꯣꯅꯦ ꯔꯤꯌꯦꯂꯤꯇꯤ ꯁꯣ ꯌꯦꯡꯅꯦ ꯅꯨꯡꯉꯥꯏ
ꯗꯤꯤ ꯀꯔꯤ ꯄꯥꯏꯗ ꯑꯩꯈꯣꯏꯁꯨꯀ ꯑꯩꯈꯣꯏ ꯊꯅꯒꯤꯁꯦ ꯑꯗꯨꯝ ꯍꯟ ꯍꯅ ꯑꯃꯨꯛ ꯌꯦꯅꯤꯡꯕ ꯌꯥꯎꯋꯦꯗꯤ ꯑꯩꯅꯒ ꯌꯦꯡꯉꯛꯄꯁꯨ ꯆꯤꯟꯗ꯭ꯔꯗꯥꯥ ꯃꯊꯪ ꯍꯟꯍꯜꯅꯤꯡꯉꯛꯄꯁꯤꯗ ꯑꯩꯅ
ꯑꯩꯅ ꯐꯤꯔꯂꯝꯖꯩꯅ ꯍꯤꯟꯗꯤ ꯐꯤꯂꯝꯗꯨ ꯌꯦꯡꯗꯕ꯭ꯔ ꯅꯪꯗꯤ ꯑꯩꯕꯨꯗꯤ ꯌꯦꯡꯗꯦ ꯑꯗꯨꯏꯗꯨ ꯈꯔ ꯈꯛꯇꯤ ꯌꯦꯡꯉꯦ
ꯑꯥ ꯈꯔ ꯈꯔꯗꯤ ꯌꯦꯡꯉꯦ ꯌꯥꯝ ꯌꯦꯡꯉꯗꯤ ꯑꯣꯏꯗꯦ ꯀꯩꯅꯣꯗꯤ ꯌꯦꯡꯕ꯭ꯔꯥ ꯁꯌꯥꯔꯥ
ꯌꯦꯡꯗꯦ
ꯀꯩꯁꯨꯅ ꯌꯥꯝꯥꯟꯂꯤꯦꯥꯏ ꯃꯣꯏ
ꯅꯪ ꯅꯧꯕ ꯊꯣꯛꯈꯤꯕ ꯗꯨꯔꯦꯟꯗꯔꯗꯨ ꯌꯦꯡꯉꯨꯨ
ꯌꯦꯉꯦ ꯑꯗꯨꯗꯤ
ꯑꯩ ꯄꯛꯛꯇꯗ
ꯁꯅꯣꯋꯥ ꯍꯥꯏꯒ ꯏꯗꯤ
ꯍ ꯍꯥꯏꯗꯤ ꯅꯣꯡꯃꯗꯤ ꯅꯨꯡꯉꯥꯏ ꯑꯗꯨ ꯀꯥꯏꯗꯥꯗꯅ ꯄꯛꯇꯕ ꯌꯥꯝ ꯌꯥꯎꯔꯤꯅꯤ
ꯑꯩꯗꯤ ꯇꯅꯨꯡꯉꯥꯏꯕꯗꯤ ꯂꯣꯏ ꯋꯥꯔꯝ
ꯈꯪꯗꯦ ꯑꯩ ꯔꯥꯕꯤꯔ ꯀꯩꯅꯣꯗꯣ ꯔꯝꯕꯤꯔꯁꯤꯡꯗꯨꯣ ꯄꯛꯇꯦ ꯇꯁꯦꯡꯅ
ꯑꯃꯗꯨꯁꯨ ꯄꯣꯠ ꯇꯥꯠꯇ꯭ꯔꯣ ꯑꯃꯗꯨꯗꯗꯤ
ꯑꯃꯗꯨꯅ ꯅꯅꯨꯡꯉꯥꯏ ꯍꯂꯦꯕꯔ ꯕꯤꯔ ꯀꯄꯅꯤꯅ
ꯍꯥ
ꯅꯕꯤꯛꯄꯅꯅꯦ ꯅꯅꯨꯡ ꯃꯥꯥꯏ ꯃꯦ
ꯑꯗꯣ ꯃꯗꯨꯁꯨ ꯄꯣꯠꯁꯤ ꯇꯥꯕꯅꯦ
ꯍꯣꯏ ꯀꯩꯅꯣꯗ ꯍ ꯍꯟꯗꯛ ꯑꯅꯧꯕꯁꯤ ꯂꯝ ꯑꯃ ꯊꯣꯛꯇꯣꯏꯅꯦ ꯔꯥꯃꯥꯏꯅꯟ ꯃꯦꯀꯞꯇꯨꯅ ꯔꯥꯝ ꯁꯥꯗꯣꯏꯅꯦ
ꯎꯝ
ꯍꯥꯏꯗꯤ ꯃꯨꯚꯤ ꯑꯣꯏꯅ ꯗꯥꯏꯔꯤꯛ ꯐ ꯊꯣꯛꯇꯣꯏꯅꯦꯕ ꯔꯥꯃꯥꯌꯟ ꯍꯥꯏꯅ ꯀꯩꯅꯣ ꯕꯍꯨꯕꯤꯂꯤꯒꯤ ꯅꯨꯄꯥ ꯗꯥꯏꯔꯦꯛꯇꯔꯗꯨꯅ ꯗꯥꯛ ꯔꯤꯔꯦꯛꯇꯦ ꯇꯧꯗꯣꯏꯅꯦꯕ ꯑꯗꯨꯒ ꯁꯤꯇꯥꯅ ꯁꯥ ꯍ ꯄꯜꯂꯕꯤꯗ
ꯎꯝ
ꯅꯪ ꯁꯥꯏꯐꯠꯇ ꯂꯩꯕꯤꯍꯣꯡꯕ꯭ꯔꯕ
ꯃꯊ ꯋꯥꯔꯤꯗꯤ ꯈꯪꯅꯤ ꯃꯃꯤ ꯅꯉꯗ
ꯃꯥꯅ ꯇꯦꯂꯨꯒꯨꯒꯤ ꯌꯥꯝ ꯆꯝꯕ ꯅꯨꯄꯤ ꯑꯃ ꯑꯦꯝ ꯕꯤ ꯕꯤ ꯑꯦꯁ ꯑꯃꯦꯔꯤꯀꯥꯗꯒ ꯌꯨ ꯀꯦ ꯗꯔꯁ ꯊꯈ ꯄꯤꯅꯦ
ꯃꯁꯝꯒ ꯈꯣꯏꯕꯗꯨꯔꯣ ꯈ ꯈ ꯃꯤꯠ ꯇꯧꯔꯛꯦꯅ ꯍꯥꯏꯗ
ꯎꯝ
ꯆꯝꯕ ꯍꯥꯏꯕꯁꯤꯗꯅꯤꯀꯣ ꯈꯪꯉꯤꯁꯦ
ꯑꯗꯨꯅ ꯁꯤꯇꯥ ꯁꯥꯗꯣꯏꯅꯦ
ꯎꯝ ꯐꯔꯦꯗ ꯃꯤ ꯇꯧꯕꯁꯤ ꯑꯗꯨꯝ ꯐꯖꯔꯛꯑꯦ
ꯍꯧꯖꯤꯁꯤ ꯇꯥꯝ ꯊꯤꯌꯨꯗ ꯌꯥ
ꯎꯝ ꯎꯝ ꯖꯦ ꯏꯁꯄꯥꯏꯗꯔ ꯃꯦꯟꯗꯒꯤ ꯀꯩꯅꯣꯗ ꯌꯦꯡꯕꯔꯣ ꯇꯣꯝ ꯑꯦꯟ ꯖꯦꯔꯤꯗꯤ ꯌꯦꯡꯕ꯭ꯔꯣ
ꯇꯣꯝ ꯑꯦꯟ ꯖꯦꯔꯤ ꯌꯦꯡꯗꯔꯗꯤ ꯀꯩ ꯎꯝ ꯇꯣꯝ ꯑꯦꯟ ꯖꯦꯔꯤ ꯇꯣꯝ ꯑꯦꯟ ꯖꯦꯔꯤ ꯌꯦꯡꯉꯛꯇꯕ ꯃꯤ ꯂꯩꯔꯝꯒꯅꯤ
ꯇꯣꯝ ꯑꯦꯟ ꯖꯦꯔꯤ ꯑꯗꯒꯤꯗꯤ ꯈꯪꯗꯦ ꯗꯣꯔꯤꯃꯣꯟ ꯑꯃꯗꯤ ꯇꯁꯦꯡꯅ ꯌꯦꯡꯉꯛꯇꯦ ꯑꯩꯗꯤ ꯃꯤꯗꯤ ꯗꯣꯔꯤꯃꯣꯟ ꯊꯤ ꯉꯥꯎꯅꯩ ꯑꯩꯗꯤ ꯏꯃꯥꯟꯅꯕꯤ ꯑꯃ ꯂꯩꯌꯦ ꯗꯣꯔꯤꯃꯣꯟ ꯊꯤ ꯉꯥꯎꯕ
ꯍꯦꯃꯤꯟ ꯗꯣꯔꯤꯃꯣꯟ ꯌꯥꯝ ꯅꯨꯡꯉꯥꯏ ꯍꯥꯏꯕꯅꯤ ꯗꯣꯔꯤꯃꯣꯟꯒꯤ ꯏꯁꯩꯒ ꯂꯩꯕꯅꯦ ꯑꯗꯣ ꯑꯩꯗꯤ ꯌꯦꯡꯉꯛꯇꯕꯩ ꯈꯪꯗꯋꯥꯅꯤ
ꯀꯞꯀꯖꯦ ꯗꯣꯔꯤꯃꯣꯟꯒꯤ ꯀꯩ ꯂꯣꯏ ꯂꯩꯕ ꯑꯃ ꯂꯩ ꯌꯥꯝ ꯗꯣꯔꯤꯃꯣꯟꯗ ꯌꯥꯝ ꯉꯥꯎꯖꯕ ꯑꯃ
ꯀ꯭ꯂꯥꯁ ꯁꯤꯛꯁ ꯁꯥꯚꯦꯟ ꯀꯥꯕꯗꯨ ꯉꯥꯏꯔꯦ ꯏꯕꯥꯅꯤ ꯇꯧꯔꯤꯖꯦ
ꯍꯥ
ꯀ꯭ꯂꯥꯁ ꯐꯥꯏꯚ ꯁꯤꯛꯁ ꯀꯥꯕꯗꯨ ꯉꯥꯏꯔꯦꯕ ꯇꯧꯋꯤꯖꯦ
ꯍꯨꯝ ꯑꯈꯣꯏ ꯊꯥꯏꯅ ꯀꯦꯁꯦꯠ ꯀꯥ ꯂꯩꯔꯥ ꯌꯥꯝ ꯌꯦꯡꯉꯛꯑꯦꯍꯦ ꯑꯗꯨꯏꯗꯤ
ꯌꯦꯡꯉꯦ ꯕꯦꯟꯇꯦꯟꯒ ꯌꯥꯝ ꯉꯦꯡꯉꯛꯑꯦ ꯄꯋꯥꯔ ꯔꯦꯟꯖꯔꯒ ꯌꯥꯝ ꯌꯦꯡꯉꯛꯑꯦ
ꯍꯣꯏ ꯄꯋꯥꯔ ꯔꯦꯟꯖꯔꯁꯨ ꯌꯦꯡꯉꯦ ꯑꯈꯣꯏ ꯄꯋꯥꯔ ꯔꯦꯟꯖꯔꯗ ꯌꯦꯜꯂꯣ ꯑꯣꯏꯔꯛꯏꯅꯦ ꯀꯦꯁꯦꯠꯁꯦ ꯊꯥꯑꯣꯏꯀꯤ ꯂꯩꯗꯣꯏꯅꯩ ꯕꯔꯕꯤꯒꯤ ꯃꯌꯥꯝ ꯑꯃ ꯑꯗꯨꯒ ꯌꯦꯡꯗꯣꯏꯕ
ꯑꯩ ꯊꯥꯏꯅ ꯌꯥꯝ ꯋꯥꯔꯛꯏꯗ ꯑꯉꯥꯡ ꯑꯣꯏꯔꯤꯉꯩꯗꯗꯤ ꯏꯁꯇ꯭ꯔꯤꯛ ꯄꯦꯔꯦꯟꯁ ꯏꯁꯇ꯭ꯔꯤꯛ ꯑꯣꯏꯕ ꯍꯥꯏꯗꯣꯏꯔ ꯀꯩ ꯍꯥꯏꯗꯣꯏꯅꯣ
ꯍꯨꯝ
ꯄꯦꯔꯦꯟꯁ ꯏꯁꯇ꯭ꯔꯤꯛ ꯑꯣꯏꯕ ꯍꯥꯏꯗꯣꯏꯔ ꯀꯩ ꯍꯥꯏꯗꯣꯏꯅꯣ ꯌꯥꯝ ꯋꯥꯔꯛꯑꯦꯕ ꯍꯥꯏꯗꯤ ꯅꯣꯡꯃꯒꯤ ꯄꯨꯡꯖꯦ ꯄꯨꯔꯥ ꯑꯜꯇꯤꯃꯦꯇꯝꯅꯤ ꯊꯝꯃꯤꯖꯦ
ꯌꯥꯝ ꯋꯥꯅ ꯍꯤꯡꯉꯛꯑꯦ ꯑꯗꯨꯗꯤ ꯅꯪꯖꯦ ꯍꯧꯖꯤꯛ ꯍꯧꯖꯤꯛꯇꯤ ꯈꯔ ꯐꯔꯝꯃꯅꯤꯗ
ꯍꯧꯖꯤꯛꯄꯨꯗꯤ ꯐꯥꯔꯦꯗ ꯑꯗꯣ ꯑꯃꯥꯔꯣꯝꯗ ꯑꯩꯅ ꯍꯧꯖꯤꯛ ꯈꯟꯖꯔꯛꯄꯗ ꯑꯗꯨꯃꯥꯏꯅ ꯇꯧꯕꯤꯔꯛꯄꯗꯣ ꯌꯥꯝ ꯐꯩ ꯍꯥꯏꯗꯤ ꯑꯩꯅ ꯄꯥꯝꯖꯕ ꯀꯩꯅꯣꯝꯗꯤ ꯐꯪꯍꯧꯋꯦ
ꯍꯣꯏ ꯔꯦꯗꯤ